ꯕ
ꯑ ꯑꯩꯗꯤ ꯅꯪꯅ ꯊꯝꯕ꯭ꯔꯥ ꯍꯥꯏꯅ ꯈꯟꯕꯅꯤꯅꯦ
ꯅꯠꯇꯦ ꯅꯠꯇꯦ ꯃꯇꯝ ꯌꯥꯎꯕꯒꯤ ꯆꯠꯈ꯭ꯔꯕꯅꯦ ꯊꯝꯃꯣꯅ‌ꯦꯍꯦ ꯃꯥꯏ ꯊꯝꯒ꯭ꯔꯥ ꯀ‌ꯣꯜ ꯇꯧꯔ ꯅꯨꯡꯉꯥꯏ ꯂꯩꯕ ꯀꯥꯟꯁꯤꯗ
ꯑꯦ
ꯑꯩꯅ ꯀꯩꯅꯣ ꯑꯅꯧꯕ ꯑꯥ ꯅꯝꯕꯔ ꯍꯥꯏꯕꯗ ꯇꯧꯕ꯭ꯔꯥ ꯑꯩꯒꯤ ꯋꯥꯆꯦꯞ ꯅꯝꯕꯔꯗ ꯇꯧꯕ꯭ꯔꯥꯀꯣ
ꯑꯩꯔ ꯑ ꯅꯪꯒꯤ ꯋꯥꯆꯦꯠ ꯅꯝꯕꯔꯗ ꯇꯧꯕꯅꯦ ꯑꯩꯗꯤ
ꯍꯣꯏ ꯑꯗꯨꯁꯨ ꯌꯥꯏ
ꯍꯥ
ꯑꯣ ꯑꯗꯨꯁꯨ ꯌꯥꯏꯌꯦꯕ ꯈꯔ ꯂꯩꯕꯒꯤꯀꯣ ꯇꯥꯕ꯭ꯔ
ꯎꯝ ꯇꯥꯏ ꯇꯥꯏ
ꯁꯨ ꯑꯅꯤ ꯂꯩꯕꯒꯤ ꯅꯪ ꯀꯔꯤ ꯀꯗꯥꯏꯗ ꯇꯧꯕ꯭ꯔꯥ ꯍꯪꯕꯅꯤꯗ
ꯉꯁꯥꯏꯒꯤ ꯋꯥꯔꯤꯗꯣ ꯑꯃꯨꯛꯀ ꯇꯧꯔꯅꯦ ꯅꯪ ꯍꯥꯏꯕꯗꯨ ꯇꯥꯗ꯭ꯔꯦ
ꯑꯥ ꯉꯁꯥꯏꯗꯣ ꯑꯩ ꯑꯩ ꯋꯥꯔꯤ ꯀ꯭ꯔꯤ ꯋꯥꯔꯤꯔ ꯑꯩ ꯍꯥꯏꯗꯣ ꯑꯩꯒꯤ ꯀꯣꯂꯦꯖꯀꯤ ꯋꯥꯔꯤ ꯋꯥꯔꯤꯅꯦꯀꯣ
ꯑꯥ ꯅꯪꯒꯤ ꯀꯣꯂꯦꯖꯒꯤꯗꯨꯅꯦ ꯑꯩꯅ ꯍꯪꯉꯤꯗꯨ
ꯑꯩꯅ ꯑꯩꯒꯤ ꯀꯣꯂꯦꯖꯇꯤ ꯑꯩꯗꯤ ꯀꯩꯅꯣꯅꯦ ꯑꯥ ꯑꯦꯛꯖꯥꯝ ꯊꯥꯔꯒ ꯆꯤꯡ ꯂꯧꯔꯒ ꯂꯩꯕꯒꯤꯀꯣ
ꯑꯩꯗꯣ ꯔꯤꯒꯨꯂꯔ ꯇꯝꯕꯗꯤ ꯉꯝꯗ꯭ꯔꯦꯕ ꯑꯗꯨꯒꯤ ꯔꯦꯁꯄꯨꯟꯗꯦꯟꯗ ꯇꯧꯋꯦ
ꯎꯝ ꯐꯩꯌꯦ ꯄꯩꯌꯦ ꯑꯗꯨꯁꯨ
ꯁꯥꯔꯇꯤꯐꯤꯀꯦꯠꯁꯨ ꯂꯣꯢ ꯃꯥꯡꯈ꯭ꯔꯦꯗ
ꯁꯔꯇꯤꯐꯤꯀꯦꯠ ꯂꯣꯏ ꯃꯥꯡꯈ꯭ꯔꯦ ꯑꯥ
ꯍꯥꯏꯗꯤ ꯑꯁ ꯑꯩꯅꯁꯨ ꯀ꯭ꯌꯔꯂꯦꯁ ꯑꯣꯏꯕꯒꯤꯔ ꯍꯥꯏꯗꯤ ꯊꯋꯥꯏꯗ ꯌꯥꯝ ꯂꯥ ꯂꯩꯇ꯭ꯔꯦꯕ ꯑꯗ ꯑꯥ ꯀꯣꯂꯦꯖ
ꯊꯋꯥꯏ ꯂꯩꯇ꯭ꯔꯦ
ꯊꯋꯥꯢ ꯍꯥꯢ ꯏꯟꯇ ꯏꯟꯇ꯭ꯔꯦꯁ ꯌꯥꯝ ꯂꯩꯇꯕꯗꯣ ꯑꯗꯨ ꯅꯦꯝꯁꯦꯛꯀꯤ ꯇꯥꯎꯕꯒꯤ ꯂꯣꯏ ꯑꯥ ꯃꯥꯛꯁꯤꯠꯇꯣ ꯁꯦꯝꯃꯤꯁꯇꯔ ꯁꯦꯝꯃꯤꯁꯇꯔꯒꯤ ꯃꯥꯛꯁꯤꯠꯇꯣ ꯇꯔꯨꯛꯔ ꯂꯩꯗꯥꯢꯅꯦ ꯑꯗꯨ ꯑꯍꯨꯝ ꯒꯨꯝꯕ ꯈꯥꯇ ꯂꯩ ꯑꯍꯨꯝꯒꯨꯝꯕꯗꯤ ꯃꯥꯡꯈ꯭ꯔꯦ ꯀꯗꯥꯏꯗ ꯊꯝꯕ꯭ꯔꯥ ꯈꯪꯗ꯭ꯔꯦ ꯑꯦ
ꯑꯥ ꯐꯖꯅ ꯊꯝꯕ ꯌꯥꯗ꯭ꯔꯣ ꯃꯥꯔꯛꯁꯤꯠ ꯂꯣꯏ ꯃꯥꯡꯉꯗꯤ ꯀꯩꯅꯣ ꯊꯕꯛ ꯇꯧꯕ ꯌꯥꯔꯣꯏꯅꯦ
ꯃꯥ ꯍꯣꯏ ꯑꯗꯨ ꯑꯩꯗꯣ ꯑꯥ
ꯑꯣ ꯅꯪꯗꯤ ꯅꯊꯟꯗ ꯂꯩꯌꯦ ꯍꯥꯏꯕ ꯅꯠꯇ꯭ꯔꯣ
ꯂꯩꯗ ꯢꯃꯥꯟꯅꯕ ꯈꯣꯢꯁꯨ ꯂꯩ
ꯑꯣ
ꯑꯍꯨꯝꯅꯦ ꯂꯩꯕꯗꯣ
ꯎꯕ꯭ꯔꯣ
ꯕꯥ
ꯍꯜꯂꯣ
ꯑꯥ ꯇꯥꯏ ꯇꯥꯏ ꯀꯔꯤꯕ ꯅꯪ ꯍꯧꯖꯤꯛ ꯍꯥꯢꯗꯣ
ꯅꯦꯠ ꯋꯥꯛꯁꯤꯗꯤ ꯌꯥꯗꯦꯅꯦ
ꯇꯥꯗꯕ꯭ꯔꯣ
ꯍꯧꯖꯤꯛꯇꯤ ꯇꯥꯔꯦ
ꯀꯔꯤꯔꯥ ꯅꯪ ꯍꯥꯏꯗꯣ
ꯀꯩꯁꯨ ꯍꯥꯏꯗꯦ ꯍꯍꯥꯍꯦꯍꯦ ꯅꯨꯄꯤꯗꯤ ꯀꯣꯏꯔꯕꯣ ꯑꯗꯨꯗꯤ
ꯁꯨ ꯅꯨꯄꯤꯁꯨꯨ ꯀꯣꯏꯗ꯭ꯔꯤꯌꯦ ꯀꯥꯎꯔꯦꯅꯦ ꯅꯨ
ꯊꯥꯖꯗꯤ ꯊꯥꯖꯗꯤ ꯍꯤꯍꯤ ꯍꯍꯥ ꯅꯪ ꯋꯥꯊꯤ ꯌꯥꯝ ꯇꯧꯋꯦ ꯑꯗꯨꯒꯤ ꯑꯩ ꯊꯥꯖꯗ꯭ꯔꯦ
ꯅꯨꯄꯤ ꯀꯣꯏꯒꯦ ꯇꯥꯔꯝꯕꯗꯣ ꯀꯥꯎꯕꯗ ꯆꯍꯤ ꯃꯔꯤ ꯃꯉꯥ ꯆꯠꯈ꯭ꯔꯦ
ꯢꯁ ꯃꯥꯜꯂꯦ ꯌꯥꯝꯅ
ꯑꯁ ꯑꯩꯁꯦ ꯋꯥꯊꯤ ꯌꯥꯝ ꯍꯩꯕ ꯃꯥꯜꯂꯝꯈ꯭ꯔꯅꯤꯀꯣ
ꯅꯪ ꯋꯥꯊꯤ ꯌꯥꯝ ꯍꯩꯗꯧꯕ ꯃꯥꯜꯂꯦ ꯑꯩ ꯈꯪꯉꯦꯕ ꯀꯣꯂꯦꯖ ꯀꯥꯏ ꯒꯦꯝ ꯕꯤꯂꯦ ꯏꯁ ꯅꯪꯖꯦ ꯗꯤ ꯑꯦꯝ ꯀꯣꯂꯦꯖꯇ ꯀꯥꯏ ꯑꯗꯨ ꯑꯗꯥ
ꯑꯁ ꯅꯪꯁꯨ ꯌꯥꯝ ꯐꯖꯥꯅ ꯐꯖꯥꯈ꯭ꯔꯕ ꯃꯥꯜꯂꯦꯅꯦ
ꯑꯩꯗꯤ ꯊꯥꯖꯔꯨꯕꯅꯤꯕ
ꯋꯠ ꯑꯁꯤꯋꯠ ꯁꯤ ꯋꯥꯊꯤ ꯉꯥꯡꯕꯒꯨꯝꯅ ꯅꯨꯄꯤ ꯀꯣꯏꯕꯁꯨ ꯍꯩꯔꯗꯤ ꯅꯨꯄꯤꯁꯦ ꯐꯪꯒꯗꯕꯅꯦꯕ ꯑꯗꯨ ꯑꯗꯨꯒꯤ ꯁꯞꯖꯦꯛꯇꯗꯤ ꯈꯔ ꯁꯣꯟꯈ꯭ꯔꯦꯕ ꯑꯩꯗꯣ
ꯍꯦꯍꯦ ꯌꯥꯝꯅ ꯀꯩꯅꯣ ꯁꯦꯔꯦꯁ ꯑꯣꯏꯅꯁꯨ ꯍꯥꯏꯕ ꯑꯩꯗꯤ ꯌꯥꯝ ꯊꯖꯔꯨꯔꯦ
ꯑꯁ ꯅꯨꯡꯉꯥꯏꯇ꯭ꯔꯦ ꯑꯗꯨꯗꯤ
ꯑꯗꯨ ꯑꯩꯗꯣ ꯎꯝ ꯑꯗꯨꯝ ꯍꯥꯏꯕꯗꯤ ꯑꯁ ꯍꯧꯖꯤꯛ ꯍꯧꯖꯤꯛꯇꯤ ꯇꯣꯉꯥꯟꯅ ꯍꯥꯏꯁꯦꯔꯥ ꯍꯥꯏꯅ ꯅꯪꯉꯣꯟꯗ ꯑꯧ ꯉꯥꯡꯕꯅꯦꯗ
ꯀꯩꯒꯤ ꯅꯨꯄꯤ ꯀꯣꯏꯗ꯭ꯔꯤꯅꯣ ꯅꯪꯗꯣ ꯀꯣꯏꯕ ꯌꯥꯗ꯭ꯔꯣ
ꯄꯣꯔꯦ ꯍꯥꯏꯔꯒ
ꯀꯥꯎꯔꯁꯨ ꯀꯣꯏꯕꯗꯤ ꯌꯥꯕꯅꯤꯗ
ꯑꯁ ꯅꯨꯄꯤꯁꯨ ꯑꯥ ꯅꯨꯄꯤ ꯐꯖꯕꯁꯨ ꯎꯗ꯭ꯔꯦꯅꯦꯍꯦ ꯑꯩꯅ
ꯢ ꯅꯨꯄꯤ ꯐꯖꯕ ꯃꯌꯥꯝ ꯂꯩꯔꯤꯁꯤꯗꯤ
ꯐꯖꯕ ꯈꯣꯏꯗꯤꯡ ꯅꯨꯄꯥ ꯂꯩꯌꯦꯕ
ꯂꯣꯏ ꯂꯩꯈ꯭ꯔꯦ ꯍꯥꯏꯕ꯭ꯔ ꯑꯗꯨꯗꯤ
ꯅꯨꯄꯥ ꯂꯩꯕ ꯅꯨꯄꯤ ꯗꯞ ꯊꯧꯅꯔꯗꯤ ꯑꯩ ꯆꯥꯅꯤꯍꯦ
ꯆꯥꯔꯣꯏꯗ
ꯅꯨꯄꯥ ꯂꯩꯇꯕ ꯅꯨꯄꯤ ꯌꯦꯡꯂꯤꯅꯦ ꯑꯗꯨꯗ ꯅꯍꯥꯟ ꯂꯨꯈ꯭ꯔꯒꯦ ꯇꯧꯋꯦ
ꯎꯝ ꯌꯥꯝ ꯂꯩꯕꯅꯤꯗ ꯃꯁꯛ ꯐꯖꯕꯁꯤꯡꯗꯨ ꯅꯨꯄꯥ ꯀꯣꯏꯗꯕꯅꯦ ꯅꯪ ꯈꯪꯇꯕ꯭ꯔꯣ ꯀꯣꯏꯕꯗꯤ ꯌꯥꯝ ꯃꯥꯟꯒꯅꯤꯕ ꯃꯣꯏꯗꯨ ꯀꯣꯏꯗꯕꯅꯤ ꯇꯁ ꯑꯁꯦꯡꯕ ꯑꯁꯦꯡꯕꯗꯗꯤ
ꯑꯗꯣ ꯃꯔꯣꯝ ꯑꯃ ꯂꯩꯕꯒꯤ ꯀꯣꯏꯗꯕꯅꯦ
ꯀꯩ ꯀꯩ ꯃꯔꯝ ꯂꯩꯒꯦ
ꯀꯣꯏꯅꯤꯡꯗꯕꯒꯤꯔꯥ ꯃꯣꯏꯒꯤ ꯁꯇꯦꯟꯗꯔꯠ ꯋꯥꯡꯃꯟꯕꯒꯤꯔꯥ ꯑꯗꯨꯃꯥꯏꯅ ꯇꯧꯋꯦꯕ
ꯅꯨꯄꯤꯗꯤ ꯀꯣꯏꯒꯗꯕꯅꯤ ꯄꯥꯈꯪ ꯍꯥꯏꯁꯦ ꯁꯨꯔꯨ ꯁꯨꯔꯨ ꯅꯩꯒꯗꯕꯅꯤ
ꯅꯪꯗꯤ ꯅꯨꯄꯥ ꯀꯌꯥ ꯀꯣꯏꯈ꯭ꯔꯕ꯭ꯔꯣ
ꯏꯁ ꯅꯨꯄꯥ ꯀꯣꯏꯗ꯭ꯔꯤ ꯀꯥꯏꯗꯒꯤ
ꯗꯤ ꯢꯕꯥꯅꯤ ꯀꯣꯢꯅꯈ꯭ꯔꯁꯦꯔꯣ ꯑꯣ ꯑꯩꯁꯨ ꯀꯣꯏꯒꯦ ꯈꯟꯕꯅꯦ ꯑꯗꯨꯗꯤ ꯏꯕꯥꯅꯤ ꯌꯥꯝ ꯃꯥꯟꯅꯔꯤꯁꯤꯗꯤ
ꯑꯥ ꯑꯩꯇꯣꯏꯅꯤ ꯀꯣꯏꯅ
ꯍꯣꯏ
ꯑꯁꯤ ꯀꯣꯜ ꯇꯧꯕꯒꯤꯁꯦ ꯏꯕꯥꯟꯅꯤ ꯊꯦꯡꯅꯥꯔꯁꯅꯨ ꯍꯥꯏꯔꯒ ꯁꯦꯝꯕꯤꯕ ꯃꯥꯜꯂꯦ
ꯑꯥ
ꯉꯁꯤꯗꯒꯤ ꯀꯣꯏꯕ ꯍꯧꯔꯅꯤ
ꯀꯩꯒꯤ ꯅꯨꯄꯥ ꯀꯣꯏꯗꯕ꯭ꯔꯣꯕ
ꯍꯧꯖꯤꯛ ꯄꯟꯕꯩꯅꯤꯅꯦ ꯀꯥꯎꯔꯨꯕꯩꯅꯦ ꯅꯪꯒꯨꯝꯅ
ꯑꯗ ꯅꯨꯄꯥꯗꯤ ꯌꯥꯝ ꯂꯥꯛꯄ꯭ꯔꯥ
ꯑꯩ
ꯂꯥꯛꯇꯦ ꯍꯦ ꯀꯥꯏꯗꯒꯤ
ꯑꯗꯣ ꯈꯔꯗꯤ ꯂꯥꯛꯑꯝꯒꯅꯤꯗ
ꯑꯩꯅ ꯄꯥꯝꯕ ꯌꯥꯎꯗꯕ ꯍꯥꯏꯇꯥꯔꯦ ꯅꯪꯒꯨꯝꯅ
ꯑꯗꯨꯅꯤꯅꯦ ꯑꯩꯈꯣꯏꯁꯨ ꯅꯨꯄꯤ ꯁꯛ ꯐꯖꯕ ꯑꯩꯈꯣꯏꯒꯤ ꯅꯗꯤ ꯄꯥꯝꯕꯤꯗ꯭ꯔꯦꯕ ꯑꯩꯈꯣꯏꯕꯨꯁꯨ
ꯌꯥꯝ ꯈꯪꯗ꯭ꯔꯦ ꯅꯨꯄꯥꯖꯦ
ꯑꯃꯔꯛ ꯐꯥꯎ ꯀꯣꯏ ꯑꯃꯔꯛꯁꯨ ꯀꯣꯏꯗ꯭ꯔꯤꯕ꯭ꯔꯣ
ꯀꯣꯏꯗ꯭ꯔꯤꯗ ꯑꯩꯗꯤ ꯀꯣꯏꯔꯦ
ꯑꯗꯨꯨ ꯀꯔꯝ ꯀꯥꯟꯗ ꯀꯣꯏꯔꯅꯤ ꯈꯜꯂꯦ ꯑꯔꯦꯟꯖ ꯃꯔꯦꯁ ꯉꯥꯏꯔꯤꯔꯣ
ꯊ ꯑꯩꯅ ꯊꯕꯛ ꯐꯪꯕ ꯃꯇꯝꯗ ꯅꯨꯄꯥ ꯀꯣꯏꯒꯅꯤ
ꯗꯨꯗꯤ ꯅꯨꯄꯤꯗꯤ ꯊꯕꯛꯇꯗꯤ ꯀꯝꯄꯜꯁꯔꯤ ꯑꯣꯏꯗ꯭ꯔꯥꯁꯨ ꯅꯨꯄꯥꯅ ꯁꯄ꯭ꯂꯥꯏ ꯇꯧꯕ ꯌꯥꯔꯗꯤ ꯌꯥꯏꯗ
ꯅꯨꯄꯥ ꯅꯨꯄꯥ ꯈꯣꯏꯅ ꯊꯕꯛ ꯇꯧꯗ꯭ꯔꯥꯗꯤ ꯀꯃꯥꯏ ꯍꯤꯡꯗꯣꯏꯕ ꯑꯗꯨꯗꯤ ꯅꯨꯄꯤꯁꯨ ꯇꯧꯗꯕꯅꯦ ꯍꯥ
ꯅꯨꯄꯥ ꯊꯕꯛ ꯇꯧꯕ ꯊꯤꯔꯨꯅꯨ
ꯇꯜꯂꯤꯗ
ꯅꯨꯄꯤ ꯅꯨꯄꯤꯗꯤ ꯍꯌꯦꯡꯋꯥꯏ ꯑꯉꯥꯡꯒꯨꯝꯕꯁꯨ ꯂꯩꯒꯅꯤ ꯄ꯭ꯔꯦꯒꯅꯦꯟꯁꯨ ꯂꯩꯒꯅꯤ ꯑꯗꯨꯅ ꯊꯕꯛ ꯇꯧꯕ ꯉꯝꯃꯣꯏꯌꯦ
ꯉꯝ ꯉꯝꯒꯗꯧ ꯉꯝꯒꯅꯤꯌꯦ ꯉꯝꯒꯅꯤꯌꯦ
ꯉꯝꯂꯁꯨ ꯋꯥꯒꯅꯤꯅ
ꯋꯥꯑꯣꯏ
ꯋꯥꯑꯣꯏ ꯀꯥꯏꯅ
ꯑꯩꯗꯤ ꯋꯥꯔꯣꯏ
ꯁꯦ ꯌꯦꯡꯉꯁꯦ ꯍꯌꯦꯡꯋꯥꯏ ꯅꯪ ꯀꯞꯀꯅꯤꯀꯣ
ꯏꯁ
ꯅꯨꯄꯥ ꯑꯃꯅ ꯑꯩꯕꯨ ꯍꯥꯏꯕꯗꯣ ꯑꯩ ꯅꯤꯡꯁꯤꯡꯂꯛꯑꯦ ꯀꯥꯏꯅ
ꯑꯗꯨ ꯅꯣꯏ ꯐꯦꯃꯤꯂꯤ ꯑꯥ ꯅꯣꯏ ꯁꯤ ꯁꯤꯕꯤꯂꯤꯡ ꯑ ꯅꯣꯏ ꯁꯤꯕꯤꯂꯤꯡ ꯀꯌꯥ ꯂꯩꯕ꯭ꯔꯣ ꯅꯣꯏ ꯅꯆꯤꯟ ꯅꯅꯥꯎ ꯍꯥꯏꯕ
ꯑꯩꯅ ꯃꯔꯤ ꯃꯔꯤ ꯑꯩꯅ ꯌꯥꯎꯔꯒ ꯃꯔꯤꯁꯨꯔꯦ ꯗꯨ ꯑꯥ ꯑꯗꯨ ꯑꯩꯈꯣꯏꯗꯤ ꯅꯨꯄꯤ ꯂꯩꯇꯦ ꯅꯨꯄꯥ ꯈꯛꯇ ꯅꯨꯄꯥ ꯃ ꯔꯤ ꯑꯣꯏꯌꯦ ꯍꯣꯏ
ꯌꯥꯝ ꯐꯩꯩꯌꯦꯅ
ꯅꯣꯏꯗꯤ
ꯑꯩꯈꯣꯏꯗꯤ ꯃꯤ ꯌꯥꯝꯕꯅꯦ ꯑꯩꯈꯣꯏ ꯗꯥꯗꯥ ꯃꯪꯉꯥꯅꯦ ꯏꯆꯦ ꯑꯃꯥ ꯑꯩ ꯑꯃꯥ
ꯑꯗꯨꯗꯤ
ꯑꯁꯤ ꯍꯥꯥ
ꯑꯦ ꯅꯪꯁꯨ ꯋꯥꯠꯊꯤ ꯉꯥꯡꯕ ꯍꯧꯔ ꯃꯥꯜꯂꯦꯗ ꯊꯥꯖꯗ꯭ꯔꯦꯗ ꯑꯥ ꯑꯩꯩꯅ ꯉꯥꯡꯃꯥꯟ ꯄꯒꯤ ꯅꯪꯁꯨ ꯍꯧꯈ꯭ꯔꯥꯕ ꯃꯥꯜꯂꯦ ꯉꯁꯤꯗꯤ
ꯁꯤ ꯅꯠꯇꯤꯌꯦ ꯅꯪꯕꯨ
ꯑꯦ ꯅꯪ ꯅꯣꯛꯂꯒ ꯉꯥꯡꯕ ꯍꯧꯔꯦꯕ
ꯋꯥꯊꯤ ꯅꯠꯇꯦ
ꯑꯗꯨꯗꯤ ꯗꯗꯥ ꯌꯥꯝꯕꯅꯤꯅ
ꯑꯩꯈꯣꯏ ꯗꯨꯗꯥ ꯇꯥꯔꯨꯛ ꯑꯩꯈꯣꯏ ꯗꯥꯗꯥꯥ ꯇꯥꯔꯨꯛꯅꯦ ꯇꯥꯔꯨꯛꯅꯦ ꯑꯩꯈꯣꯏ ꯃꯤ ꯌꯥꯝꯕꯅꯦ
ꯋꯥꯠꯊꯤ ꯉꯥꯡꯔꯁꯨ ꯆꯨꯝꯅ ꯉꯥꯡꯉꯣ ꯉꯁꯥꯏꯗꯣ ꯃꯉꯥ ꯍꯥꯏꯑꯦ ꯍꯧꯖꯤꯛ ꯇꯔꯨꯛ ꯍꯥꯏꯌꯦ ꯅꯪ ꯑꯦ ꯑꯗꯨ
ꯐꯒꯤ ꯇꯧꯕꯅꯦ ꯃꯉꯥꯅꯦ ꯑꯩꯈꯣꯏ ꯗꯥꯗꯥ ꯃꯉꯥ ꯑꯩꯈꯣꯏ ꯏꯆꯦ ꯑꯃꯥ ꯑꯩ
ꯑꯗꯨꯗꯤ ꯗꯥꯗꯥ ꯌꯥꯝꯕꯒꯤꯔꯣ ꯅꯨꯄꯥ ꯀꯣꯏꯗ꯭ꯔꯤꯁꯦ
ꯊꯥꯖꯥꯕꯤꯌꯨ ꯊꯥꯖꯥꯕꯤꯌꯨ ꯅꯪꯅ
ꯑꯖꯩꯌꯦ
ꯅꯣꯏ ꯈꯨꯟꯗꯤ ꯑꯝ ꯀꯥꯏ ꯋꯥꯏꯗꯅꯣ
ꯑꯩꯒꯤ ꯑꯁꯦꯡꯕꯒꯤ ꯈꯨꯟꯗꯤ ꯇꯃꯦꯡꯂꯣꯡꯒꯤ ꯚꯔꯛ ꯃꯄꯥꯟꯗꯅꯦ ꯅꯪꯗꯤ ꯈꯪꯆꯨꯂꯣꯟꯒꯤ ꯃꯤ ꯃꯥꯜꯂꯦ ꯆꯨꯝꯕ꯭ꯔꯥ ꯍꯜꯂꯣ ꯇꯥꯗ꯭ꯔꯦ ꯑꯃꯨꯛꯀꯥ ꯍꯜꯂꯣ ꯍꯜꯂꯣ ꯍꯜꯂꯣ ꯋꯠꯇꯥ ꯍꯜꯂꯣ ꯇꯥꯍꯧꯗ꯭ꯔꯦ ꯀꯗꯥꯏ ꯆꯠꯈ꯭ꯔꯥꯕ꯭ꯔꯣ ꯅꯦꯠꯋꯥꯛꯁꯦ ꯌꯥꯗꯕ ꯃꯥꯜꯂꯦ ꯇꯥꯔꯗꯤ ꯋꯥꯆꯦꯞꯇ ꯔꯤꯄ꯭ꯂꯥꯏ ꯇꯧꯕꯤꯌꯣ ꯅꯪꯒꯤ ꯃꯈꯣꯟ ꯇꯥꯍꯧꯗ꯭ꯔꯦ ꯇꯥꯕ꯭ꯔꯣ ꯒꯤ ꯃꯈꯣꯟ ꯇꯥꯗ꯭ꯔꯦ ꯋꯥꯆꯦꯞꯇ ꯇꯥꯔꯗꯤ ꯔꯤꯄ꯭ꯂꯥꯏ ꯇꯧꯕꯤꯌꯣ ꯑꯩꯗꯤ ꯇꯥꯍꯧꯗ꯭ꯔꯦ ꯑꯣ ꯑꯩꯗꯤ ꯇꯥꯗ꯭ꯔꯦꯅꯦ ꯅꯪꯒꯤ ꯃꯈꯣꯟ ꯀꯔꯤꯁꯨ ꯇꯥꯗ꯭ꯔꯦ ꯅꯣꯗꯤꯁꯤꯗ ꯔꯤꯄ꯭ꯂꯥꯏ ꯇꯧꯗꯔꯦ ꯊꯣꯡꯆꯨꯂꯣꯟꯗꯒꯤ ꯃꯥꯜꯂꯦꯀꯣ ꯅꯪ